ꯍꯜꯂꯣ
ꯍꯥꯎ ꯍꯥꯎ ꯇꯥꯔꯦ ꯇꯥꯔꯦ
ꯇꯥꯔꯕꯣ ꯏꯇꯥꯎ
ꯎꯝ ꯃꯌꯦꯛ ꯁꯦꯡꯅ ꯇꯥꯕ꯭ꯔꯣ
ꯑꯧ ꯇꯥꯌꯦ
ꯑꯣ ꯢꯇꯥꯎ ꯀꯔꯤ ꯢꯟꯁꯥꯡ ꯆꯥꯔꯕ
ꯑꯩ ꯀꯩꯅꯣ ꯑꯥ ꯆꯥꯛ ꯆꯥꯗ꯭ꯔꯤ
ꯑꯣ ꯑꯩ ꯁꯨꯝ ꯁꯨꯝ ꯂꯩꯔꯝꯕꯅꯤꯗ ꯀꯩꯝ ꯇꯧ
ꯑꯣ ꯀꯩꯀꯩ ꯆꯥꯛꯇꯤ ꯀꯩ ꯃꯊꯦꯜ ꯆꯥꯔꯒꯦ
ꯆꯥꯛꯁꯦ ꯑꯩꯁꯦ ꯉꯁꯥꯏ ꯋꯥꯏ ꯍꯋꯥꯢ ꯊꯣꯡꯕ ꯈꯔ ꯆꯔꯥ ꯋꯥꯟꯁꯤꯟꯈꯔꯦ ꯑꯗꯣ ꯅꯨꯡꯗꯥꯡꯒꯤꯁꯦ ꯐꯖꯅ ꯆꯥꯗ꯭ꯔꯤꯕ ꯍꯣꯔꯦꯟ ꯂꯥꯝꯃꯑꯀꯥꯟꯗ ꯆꯥꯒꯦꯅ ꯂꯩꯕ
ꯑꯣ
ꯆꯥꯛ ꯂꯥꯃꯜꯂꯦꯅ ꯐꯔꯛꯇ ꯐꯔꯛꯇ ꯆꯔꯥ ꯋꯥꯟꯁꯤꯟꯈꯤꯕ ꯉꯁꯥꯏ
ꯑꯣꯀꯦ ꯐꯩꯌꯦ ꯐꯩꯌꯦ
ꯍꯧꯖꯤꯛꯀꯥꯟꯁꯤꯕꯨ ꯀꯔꯝ ꯀꯔꯝ ꯂꯜꯂꯤꯒꯦ
ꯍꯧꯖꯤꯛꯀꯥꯟꯁꯦ ꯑꯗꯨꯝ ꯂꯩꯔꯤ ꯑꯗꯨꯝ ꯀꯥꯂꯦꯟ ꯊꯥꯅꯤꯗꯅꯀꯣ ꯑꯗꯨꯒ ꯀꯥꯂꯦꯟꯒꯤ ꯃꯩꯁꯥ ꯈꯥꯡ ꯑꯗꯨꯃꯥꯏꯅ ꯂꯩ ꯑꯗꯣ ꯉꯁꯤꯗꯤ ꯈꯤꯇꯪ ꯑꯩꯈꯣꯏꯁꯦ ꯅꯣꯡ ꯈꯔ ꯇꯥꯔꯦ ꯑꯗꯨꯅ
ꯎꯝ
ꯈꯤꯇꯪ ꯏꯪꯊꯔꯦ ꯋꯦꯗꯔꯁꯦ ꯈꯤꯇꯪ ꯏꯪꯊꯔꯕꯅꯤꯅ ꯈꯤꯇꯪ ꯅꯨꯡꯉꯥꯏꯔꯦ
ꯎꯝ
ꯅꯨꯡꯉꯥꯏꯕꯅ ꯉꯁꯤꯗꯤ ꯋꯦꯗꯔ ꯐꯖꯅ ꯑꯗꯨꯝ ꯅꯨꯡꯉꯥꯏꯔꯦ ꯅꯣꯡꯁꯤꯦ ꯈꯔ ꯑꯗꯨꯝ ꯀꯟꯅ ꯇꯥꯈ꯭ꯔꯦꯕ ꯉ ꯁꯤꯁꯦ
ꯎꯝ
ꯑꯗꯣ ꯑꯗꯨꯃꯥꯏꯅꯅꯦ ꯑꯗꯣꯝꯗꯗꯤ ꯀꯩꯅꯣ ꯋꯦꯗꯔꯁꯦ ꯀꯃꯥꯏꯅ ꯇꯧꯔꯤꯅꯣ
ꯋꯦꯗꯔ ꯆꯞ ꯃꯥꯟꯅꯩꯗꯣ ꯑꯩꯈꯣꯏꯁꯨ ꯅꯣꯡ ꯇꯥꯈꯤꯕ ꯍꯧꯖꯤꯛꯋꯥꯏꯗ ꯐꯈꯤꯗ ꯉꯥꯏ ꯑꯗꯨꯝ ꯅꯪꯅ ꯍꯥꯏꯗꯨꯒ ꯆꯞ ꯃꯥꯟꯅꯩ
ꯎꯝ ꯆꯥꯕ ꯊꯛꯄꯗꯤ ꯍꯧꯖꯤꯛꯀꯥꯟꯁꯤꯟ ꯌꯦꯟꯁꯥꯡꯗꯤ ꯀꯔꯝ ꯀꯔꯝꯕꯥ ꯀꯔꯝ ꯀꯔꯝꯕ ꯀꯔꯝ ꯀꯔꯝꯕꯅ ꯍꯥꯎꯔꯤꯅꯣ ꯍꯧꯖꯤꯛꯁꯦ
ꯌꯦꯟꯁꯥꯡꯁꯦ ꯑꯗꯨꯝ ꯈꯪꯗꯩ ꯑꯩꯗꯤ ꯆꯩꯔꯥꯎ ꯊꯤꯗꯕꯅꯤꯅ ꯑꯊꯣꯡ ꯑꯊꯣꯡꯕ ꯂꯣꯏ ꯂꯣꯏ ꯍꯥꯎꯋꯦ
ꯑꯣ ꯌꯥꯝ ꯐꯩꯌꯦ ꯑꯗꯨꯃꯥꯏꯅ ꯇꯤꯜꯍꯥꯎ ꯎꯊꯤꯗꯅ ꯑꯗꯨꯝ ꯆꯥꯔꯤꯁꯦ
ꯎꯝ
ꯊꯣꯡꯕꯗꯤ ꯏꯁꯥꯅ ꯊꯣꯡꯗ꯭ꯔꯦꯅꯦꯀꯣ ꯑꯗꯨꯗꯤ
ꯊꯣꯡꯕꯁꯦ ꯑꯩꯅ ꯊꯣꯡꯕꯁꯨ ꯌꯥꯎꯋꯦ ꯑꯩꯈꯣꯏ ꯃꯥꯅ ꯊꯣꯡꯕꯁꯨ ꯌꯥꯎꯋ ꯑꯩꯈꯣꯏꯗꯤ ꯏꯆꯤꯜ ꯏꯅꯥꯎ ꯅꯨꯄꯤ ꯌꯥꯎꯗꯦꯕ
ꯑꯣ ꯑꯣ
ꯑꯗꯨꯗꯒꯤ
ꯆꯥꯛ ꯊꯣꯡꯕꯗꯤ ꯍꯩꯕ꯭ꯔꯣ ꯑꯗꯨꯗꯤ
ꯌꯥꯝ ꯊꯤꯛ ꯍꯩꯗ
ꯑꯣ
ꯅꯪꯗꯤ ꯍꯩꯇ꯭ꯔꯣ
ꯍꯩꯗ ꯆꯥꯛ ꯊꯣꯡꯕ ꯀꯩꯗꯧꯕꯒꯤ ꯍꯩꯔꯣꯏꯗ꯭ꯔꯤꯅꯣ ꯑꯩꯈꯣꯏꯗꯤ ꯑꯗꯨꯝ ꯊꯣꯡꯉꯒ ꯆꯥꯔꯕꯅꯦ ꯑꯩꯅ
ꯑꯣ
ꯍꯧꯖꯤꯛꯁꯨ ꯑꯩꯅ ꯊꯣꯡꯗꯣꯏꯅꯦ ꯑꯗꯣ ꯑꯩꯁꯦ ꯊꯕꯛ ꯈꯔ ꯁꯨꯝ ꯇꯧꯔꯝꯕ ꯀꯥ ꯅꯅꯨꯡꯁꯦ ꯈꯔ ꯁꯦꯡꯗꯣꯛꯑꯝꯕ ꯑꯗꯨꯗ ꯆꯥꯛꯁꯦ ꯊꯣꯡꯗ꯭ꯔꯤ ꯈꯔꯁꯨ ꯂꯥꯝꯗꯕ ꯑꯩꯁꯦ ꯉꯁꯥꯏ ꯃꯦꯒꯤꯁꯨ ꯆꯥꯁꯟꯈ꯭ꯔꯕ ꯑꯗꯨꯒ
ꯃꯥꯅꯦ ꯃꯥꯅꯦ
ꯅꯣꯡꯅ ꯇꯥꯕꯁꯤꯗ
ꯎꯝ
ꯅꯣꯏꯒꯤꯗꯤ ꯑꯗꯨꯝ ꯅꯪꯅ ꯏꯃꯥꯅ ꯑꯗꯨꯝ ꯊꯣꯡꯉꯦ
ꯑꯩꯈꯣꯏ ꯃꯥꯅ ꯑꯌꯥꯝꯕ ꯃꯇꯝ ꯊꯣꯡꯉꯦ ꯑꯩꯈꯣꯏ ꯃꯥꯥꯗꯣ ꯍꯟꯗꯛ ꯃꯁꯥ ꯈꯔ ꯅꯨꯡꯉꯥꯏꯇꯦꯅ ꯑꯩꯅ
ꯑꯣ
ꯊꯣꯡꯉꯦ ꯑꯗꯣ ꯉꯔꯥꯡ ꯅꯍꯥꯟꯗꯩ ꯑꯃꯨꯛ ꯃꯁꯥ ꯈꯔ ꯀꯟꯈꯠꯂꯦ ꯑꯗꯨꯒꯤ ꯃꯥꯅ ꯑꯃꯨꯛ ꯊꯣꯡꯕ ꯍꯧꯈ꯭ꯔꯦ
ꯀꯍꯣ
ꯑꯩꯅ ꯑꯩꯅ ꯊꯣꯡꯕꯗ ꯃꯥ ꯍꯥꯎꯕ ꯈꯔ ꯋꯥꯠꯂꯤ ꯄꯦꯟꯖꯗꯦ
ꯑꯍꯟ ꯑꯣꯏꯔꯕ꯭ꯔꯥ ꯅꯠꯇ꯭ꯔꯒꯅ ꯅꯍꯥ ꯑꯣꯏꯔꯤꯕ꯭ꯔꯥ
ꯃꯤꯌꯥꯏꯅꯤꯗ ꯐꯤꯐꯇꯤ
ꯐꯤꯇꯤ ꯏꯔꯁꯅꯨꯡꯃꯥꯏꯅ
ꯑꯣ ꯗꯤ ꯑꯍꯟ ꯑꯣꯏꯁꯜꯂꯛꯄꯒꯤ ꯁꯨꯝ ꯈꯔ ꯅꯨꯡꯉꯥꯏꯔꯛꯇꯕ ꯍꯥꯏꯗꯤ ꯑꯗꯨꯝꯕ ꯑꯣꯏꯗꯣꯏꯅꯦ ꯈꯤꯇꯪꯁꯨ ꯄꯣꯊꯥꯅꯤꯡꯕ ꯃꯇꯝꯇ ꯌꯧꯔꯛꯄ ꯇꯥꯏꯃꯤꯡ ꯑꯣꯏꯕꯗꯣ
ꯃꯥꯅꯦ ꯃꯥꯅꯦ ꯃꯣꯏꯅ ꯄꯥꯝꯃꯤꯖꯦ ꯃꯃꯧ ꯅꯨꯄꯤꯅꯒ ꯁꯦꯕꯥꯒ ꯇꯧꯕꯗꯣ꯫
ꯑꯍꯣ ꯍ ꯑꯗꯨꯅꯦ ꯏꯃꯥꯒꯤ ꯅꯤꯡꯕ ꯊꯨꯡꯍꯟꯕꯁꯨ ꯐꯔꯦ ꯀꯩꯅꯣ ꯑꯗꯨꯗꯤ
ꯀꯗꯥꯏꯗꯩꯅꯣꯗ ꯍꯨꯖꯤꯛ ꯅꯨꯄꯤꯒ ꯊꯥꯛ ꯉꯝꯒꯤꯔꯣꯏꯗꯥ꯫
ꯑ ꯍ ꯍ
ꯃꯣꯏ ꯗꯤꯃꯥꯟ ꯌꯥꯝ ꯇꯧꯔꯛꯑꯣꯏꯗ꯭ꯔꯣ ꯃꯣꯏ ꯂꯥꯛꯑꯗꯤ꯫
ꯑꯦꯍꯦ ꯑꯗꯨ ꯑꯐꯕꯁꯨ ꯂꯩꯕꯅꯤꯍꯦ꯫ ꯑꯐꯕꯁꯨ ꯑꯐꯕ ꯊꯦꯡꯅꯔꯗꯤ ꯀꯩꯅꯣ ꯎꯝ ꯑꯗꯨꯝ ꯆꯥꯎꯈꯠꯃꯤꯟꯅꯔ ꯆꯥꯎꯈꯠ ꯈꯠꯃꯤꯟꯅꯔꯁꯨ ꯌꯥꯏ ꯀꯩꯅꯣ꯫
ꯌꯥꯏ ꯑꯗꯨ ꯑꯩ ꯏꯁꯥꯗꯣ ꯃꯇꯤꯛ ꯆꯥꯗ꯭ꯔꯤꯝꯅꯤꯅ ꯍꯌꯦꯡ ꯃꯤ ꯃꯆꯥꯗꯣ ꯄꯨꯁꯜꯂꯒ ꯄꯨꯂꯞ ꯋꯥꯃꯤꯟꯅꯔꯣꯏꯗ꯭ꯔꯣ꯫
ꯎꯝ ꯍꯣꯏ ꯑꯗꯨꯁꯨ ꯈꯔ ꯆꯨꯝꯗꯕ ꯅꯠꯇꯦ꯫ ꯑꯦ ꯑꯗꯨ ꯏꯃꯥꯒꯤꯁꯨ ꯈꯟꯒꯗꯕꯅꯦ ꯑꯥꯎ
ꯅꯨꯄꯤꯗꯨꯅꯕꯨꯗꯤ ꯑꯗꯨꯝ ꯐꯗꯧꯕ ꯑꯗꯨꯗ ꯄꯩꯁꯥ ꯂꯩꯔꯛꯇ꯭ꯔꯗꯤ ꯑꯗꯨꯝ ꯃꯍꯤ ꯂꯥꯡꯉꯛꯀꯅꯦꯕ꯫
ꯎꯝ ꯍꯧꯖꯤꯛꯀꯥꯟꯁꯦ ꯑꯗꯨꯝ ꯁꯤꯑꯦ ꯁꯦꯜꯁꯤꯗ ꯑꯗꯨꯝ ꯀꯩꯅꯣ ꯂꯣꯏꯅ ꯗꯤꯄꯦꯟ ꯑꯣꯏꯅꯔꯦꯕ ꯃꯤꯁꯤꯡꯁꯦꯀꯣ꯫ ꯁꯦꯜꯁꯤꯕꯨ ꯄꯥꯏꯔꯗꯤ ꯑꯗꯨꯝ ꯁꯦꯜꯁꯤ ꯄꯥꯏꯔꯗꯤ ꯂꯣꯏꯅ ꯂꯣꯏꯅ ꯌꯥꯕꯒꯤ ꯐꯤꯕꯝꯗ ꯂꯥꯛꯑꯦꯕꯀꯣ꯫
ꯎꯝ ꯃꯥꯅꯦ ꯁꯦꯜ ꯄꯩꯁꯥ ꯂꯩꯔꯗꯤ ꯂꯣꯏ ꯌꯥꯔꯦ ꯑꯗꯨꯅꯤ ꯍꯨꯖꯤꯛ ꯇꯧꯔꯤꯁꯦ꯫
ꯎꯝ ꯑꯗꯨꯕꯨ ꯏꯃꯥ ꯋꯥꯍꯟꯕꯗꯤ ꯌꯥꯗꯦ ꯅꯠꯇ꯭ꯔꯥ ꯑꯍ
ꯃꯥꯅꯤ ꯃꯥꯅꯤ ꯑꯗꯣ ꯃꯥ ꯈꯔ ꯈꯔꯂꯩ ꯈꯔꯗꯤ ꯈꯥꯡꯖꯒꯤꯖꯅꯨ ꯃꯇꯝ ꯈꯤꯇꯪꯗꯤ ꯋꯥꯔꯖꯨ ꯖꯨꯋꯥꯅ ꯑꯩꯅ ꯑꯩꯅ ꯇꯧ ꯇꯥꯔꯦ ꯃꯇꯝ ꯈꯔꯗꯤ ꯁꯦꯕꯥꯖꯦ꯫
ꯍꯣꯏ ꯍꯣꯏ ꯏꯃꯥꯒꯤ ꯁꯦꯕꯥꯁꯨ ꯇꯧꯒꯗꯕꯅꯤ꯫
ꯎꯝ
ꯇꯧꯗꯕ ꯌꯥꯗꯦ ꯑꯗꯣ ꯀꯩꯅꯣ ꯎꯝ ꯑꯩꯁꯦ ꯀꯩꯅꯣ ꯇꯧꯋꯦ ꯑꯩ ꯑ ꯂꯥꯏꯔꯤꯛ ꯇꯝ ꯂꯣꯏꯔꯦ ꯇꯝꯕ ꯂꯣꯏꯕ ꯍꯥꯏꯁꯦ ꯑꯗꯨꯝ ꯀꯣꯂꯦꯖ ꯀꯨꯝꯕ ꯂꯣꯏꯔꯦ꯫
ꯑꯣ
ꯑꯗꯨꯒ ꯑꯩꯁꯨ ꯑꯗꯨꯝ ꯑꯇꯣꯞꯄ ꯁꯨꯝ ꯊꯕꯛꯀꯤ ꯀꯩꯅꯣ ꯑ ꯂ-ꯑ-ꯀꯩꯅꯣ ꯇꯧꯔꯤ ꯍꯥꯏꯇꯥꯔꯦ ꯄ꯭ꯔꯤꯄꯦꯔꯦꯁꯟꯒꯨꯝꯕ ꯇꯧꯔꯤ꯫
ꯑꯣ ꯑꯦꯛꯖꯥꯝ ꯀꯩꯀꯥ ꯊꯥꯕꯒꯤ꯫
ꯍꯣꯏ
ꯌꯥꯝ ꯐꯩꯌꯦ ꯑꯗꯨꯗꯤ
ꯍꯧꯖꯤꯛꯀꯥꯟꯁꯦ ꯑꯗꯨꯅꯦ ꯅꯣꯡꯒꯨꯝꯕ ꯇꯥꯒꯤꯕꯁꯦ ꯀꯩꯅꯣꯗꯗꯤ ꯍꯥꯏꯗꯤ ꯎꯝ ꯆꯤꯡꯒꯨꯝꯕ ꯆꯤꯡꯒꯨꯝꯕ ꯗ ꯂꯩꯕ ꯃꯤꯗꯗꯤ ꯍꯥꯏꯗꯤ ꯆꯤꯡꯒꯖꯦ ꯌꯥꯝ ꯏꯔꯨ ꯂꯨꯔꯒ ꯌꯥꯝ ꯐꯖꯕꯗꯣ꯫
ꯎꯝ
ꯂꯩꯆꯤꯟꯒ ꯄꯥꯏꯔꯒ ꯑꯩꯈꯣꯏꯒꯤ ꯏꯁ ꯂꯩꯗꯥꯏꯅꯦ ꯌꯥꯝꯅ ꯐꯖꯕ ꯃꯇꯝꯗꯣ ꯏꯁꯪꯒ ꯁꯪꯕ ꯃꯇꯝ ꯌꯧꯔꯛꯇꯧꯔꯕꯅꯦꯕ ꯈꯔ ꯂꯕꯨꯨꯛ ꯂꯝꯍꯥꯡꯒꯥꯁꯦ ꯁꯪꯉꯒ ꯆꯤꯡꯒꯁꯦ ꯁꯪꯇ꯭ꯔꯤꯛꯀ ꯁꯪꯉꯒ ꯑꯗꯨꯝꯕ ꯑꯗꯨ ꯌꯥꯝ ꯌꯥꯝ ꯌꯥꯝ ꯎꯅꯤꯡꯉꯦ ꯍꯧꯖꯤꯛꯀꯥꯟꯁꯦ ꯑꯍ ꯎꯒꯤꯗꯕ ꯌꯥꯝ ꯀꯨꯏꯔꯦꯕ
ꯀꯩꯅꯣ ꯈꯔ ꯏꯊꯣꯛ ꯊꯣꯛꯇ꯭ꯔꯕꯣ ꯀꯩꯅꯣ ꯌꯨꯝꯗꯒꯤ
ꯍꯣꯏ ꯌꯨꯝꯗꯒꯤꯁꯨ ꯊꯣꯛꯇꯦ ꯑꯗꯣ ꯑꯩꯁꯦ ꯀꯩꯅꯣꯗ ꯂꯩꯇꯦꯕ ꯌꯨꯝꯗ ꯂꯩꯇꯕ ꯑꯗꯨꯅ
ꯑꯣ
ꯁꯤꯒꯨꯝꯕꯁꯦ ꯎꯈꯤꯗꯕ ꯌꯥꯝ ꯀꯨꯏꯔꯦ ꯑꯗꯨ ꯌꯥꯝꯅ ꯎꯅꯤꯡꯉꯤ ꯍꯧꯖꯤꯛꯀꯥꯟꯁꯦ ꯁꯤ ꯅꯣꯡꯒꯨꯝꯕꯒ ꯇꯥꯔꯀꯥꯟꯗ ꯌꯨꯝꯒꯁꯦ ꯌꯥꯝ ꯅꯤꯡꯁꯤꯡꯕꯗꯣ
ꯎꯝ
ꯑꯗꯨ ꯑꯣꯏꯌꯦ ꯍꯧꯖꯤꯛꯁꯦ
ꯌꯨꯝ ꯅꯤꯡꯁꯤꯡꯉꯦ ꯍꯥꯏꯁꯤ ꯌꯨꯝꯗ ꯂꯩꯇꯕ꯭ꯔꯣ
ꯑꯩ ꯌꯨꯝ ꯍꯣꯏ ꯌꯨꯝꯗ ꯂꯩꯇꯦ ꯍꯥꯏꯇꯥꯔꯦꯅꯦ ꯌꯨꯝꯗ ꯂꯩꯇꯦ ꯂꯝ ꯑꯇꯣꯞꯄꯗ ꯂꯩ ꯑꯗꯨꯅ
ꯑꯣ ꯑꯗꯨꯗꯤ ꯌꯨꯝ ꯌꯥꯝ ꯃꯤꯁ ꯇꯧꯔꯝꯃꯅꯤ ꯑꯩ ꯈꯪꯉꯦ
ꯇꯧꯋꯦ ꯑꯗꯨꯅꯦ ꯅꯣꯡꯒ ꯇꯥꯔꯛꯄ ꯉꯁꯤꯁꯦ ꯅꯣꯡꯁꯦ ꯌꯥꯝꯅ ꯑꯗꯨꯝꯗ ꯍꯥꯟꯅꯗꯤ ꯅꯣꯡ ꯇꯥꯕꯁꯦ ꯑꯩꯈꯣꯏꯒꯤ ꯃꯤꯅꯤꯠ ꯑꯃꯒꯨꯝꯕꯒ ꯇꯥꯔꯒ ꯑꯗꯨꯝ ꯂꯣꯏꯁꯤꯟꯒꯤꯕ ꯑꯣꯏꯕꯗꯨꯀꯣ ꯑꯗꯨꯃꯥꯏꯅ ꯑꯣꯏꯌꯦꯕ ꯑꯗꯣ ꯍꯟꯗꯛ ꯉꯁꯤꯗꯤ ꯌꯥꯝ ꯀꯨꯏꯅꯒ ꯇꯥꯔꯒ ꯑꯩꯈꯣꯏꯒꯤ ꯏꯪ ꯏꯪꯒ ꯂꯥꯎꯔꯛꯑꯒ ꯑꯃ ꯂꯩꯗꯥꯏꯅꯦ ꯑꯩꯈꯣꯏꯒꯤ ꯀꯩꯅꯣꯁꯦ ꯑꯣꯏꯔꯛꯄꯗꯣ ꯌꯨꯝꯒꯤ ꯄꯨꯔꯥ ꯑꯩꯈꯣꯏꯒꯤ ꯏꯟꯚꯥꯏꯔꯣꯟꯃꯦꯟꯁꯦ ꯃꯥꯜꯂꯛꯄꯗꯣ
ꯑꯆꯥ ꯆꯥ ꯉꯁꯤꯁꯦ ꯄꯨꯔꯥ ꯌꯨꯝꯁꯦ ꯑꯩꯈꯣꯏꯒꯤ ꯌꯨꯝꯒꯤ ꯅꯨꯡꯁꯤꯠ ꯑꯃ ꯁꯤꯠꯂꯛꯈ꯭ꯔꯦꯕ ꯉꯁꯤꯒꯤ ꯅꯣꯡꯁꯤꯗ
ꯑꯥꯎ ꯌꯨꯝꯒꯤ ꯅꯨꯡꯁꯤꯠ ꯑꯃ ꯁꯤꯜꯂꯛꯈ꯭ꯔꯦꯕ ꯌꯨꯝꯒꯤ ꯏꯍꯨꯜ ꯑꯃ ꯂꯥꯛꯈ꯭ꯔꯦ ꯑꯗꯨꯅ ꯌꯨꯝꯁꯦ ꯌꯥꯝ ꯅꯤꯡꯁꯤꯡꯉꯤ ꯉꯁꯤꯗꯤ
ꯑꯃꯨꯛ ꯑꯃꯨꯛ ꯁꯨꯃꯥꯏꯅ ꯇꯧꯕꯁꯦ ꯑꯗꯨꯝ ꯌꯥꯎꯕꯅꯦ ꯑꯩꯈꯣꯏꯒꯤ ꯑꯩꯈꯣꯏꯅꯒ ꯅꯨꯡꯁꯤꯠꯀ ꯍꯦꯛ ꯁꯤꯜꯂꯛꯄꯗ ꯑꯁ ꯅꯨꯡꯁꯤꯠꯁꯦ ꯌꯥꯎꯁꯪ ꯃꯅꯝ ꯅꯝꯃꯤꯒ ꯍꯦꯛ ꯍꯥꯏꯕꯗꯣ
ꯍꯣꯏ ꯁꯤꯁꯦ ꯑꯗꯨꯝ ꯑꯩꯈꯣꯏꯒꯤ ꯃꯇꯝ ꯃꯇꯝꯅꯁꯨ ꯑꯗꯨꯝ ꯄꯨꯔꯛꯄꯅꯤ ꯍꯩ ꯍꯥꯏꯗꯤ ꯀꯩꯅꯣꯝꯃ ꯃꯤ ꯃꯤꯒꯤ ꯑ ꯑꯩꯈꯣꯏꯒꯤ ꯀꯩ ꯍꯥꯏꯗꯣꯏꯅꯣ ꯁꯤꯖꯟ ꯆꯦꯟꯖ ꯇꯧꯔꯛꯄꯁꯦ ꯑꯗꯨꯝ ꯈꯪꯉꯤꯗꯅꯀꯣ ꯆꯍꯤ ꯑꯃꯗ ꯆꯍꯤ ꯑꯃ ꯐꯥꯎꯁꯦ ꯑꯗꯨꯝ ꯀꯩꯅꯣ ꯑꯣꯏꯗꯅ ꯍꯥꯏꯗꯤ ꯃꯇꯝ ꯃꯇꯝꯒꯤ ꯀꯩꯅꯣ ꯑ ꯀꯩꯅꯣꯃ ꯐꯤꯂꯤꯡꯁ ꯑꯃꯗꯤ ꯑꯗꯨꯝ ꯂꯩꯍꯟꯕꯅꯦꯕ ꯃꯤꯁꯤꯡꯁꯤꯗ ꯑꯩꯈꯣꯏꯒꯤ ꯑꯀꯣꯏꯕꯒꯤ ꯀꯩꯅꯣꯁꯦ ꯅꯦꯆꯔꯁꯤꯅ ꯍꯥꯏꯇꯥꯔꯦꯅꯦꯀꯣ
ꯎꯝ ꯃꯥꯅꯦ ꯃꯥꯅꯦ
ꯑꯗꯣ ꯀꯩꯅꯣꯗꯤ ꯑꯗꯨꯝ ꯑ ꯉꯁꯤꯒꯤꯗꯤ ꯀꯔꯤ ꯀꯔꯤ ꯑꯌꯨꯛꯇꯒꯤ ꯑꯗꯨꯝ ꯌꯥꯍꯧꯔꯛꯄꯗꯒꯤ ꯀꯩꯀꯩ ꯇꯧꯔꯨꯔꯒꯦ
ꯉꯁꯤꯁꯦ ꯌꯥꯍꯧꯔꯛꯄꯗꯒꯤ ꯑꯩꯁꯨ ꯌꯥꯎꯍꯧꯔꯦ ꯑꯗꯨꯒ ꯉꯔꯥꯡ ꯅꯍꯥꯟꯗꯩ ꯑꯩꯁꯦ ꯍꯛꯆꯥꯡ ꯈꯔ ꯅꯨꯡꯉꯥꯏꯇꯦꯕꯀꯣ
ꯑꯥꯎ
ꯑꯗꯨꯝ ꯉꯁꯤꯅ ꯑꯃꯨꯛ ꯈꯔꯗꯤ ꯐꯕꯗꯧꯅ ꯇꯧꯋꯤ ꯍꯤꯗꯥꯛ ꯆꯥꯥꯁꯜꯂꯦ ꯑꯗꯨꯒ ꯏꯃꯥꯟꯅꯕꯒ ꯑꯁ꯭ꯋꯥꯏꯗꯒꯤ ꯑꯩꯁꯦ ꯊꯕꯛ ꯑꯃ ꯆꯠꯃꯤꯟꯅꯔꯨꯏꯌꯦ
ꯎꯝ
ꯑ ꯃꯥꯒꯤ ꯀꯩꯅꯣꯗ ꯍꯣꯁꯄꯤꯇꯥꯜꯗ ꯊꯕꯛ ꯑꯝꯇ ꯆꯠꯃꯤꯟꯅꯧꯁꯦ ꯃꯥꯒꯤ ꯄꯩꯁꯥꯒꯤ ꯊꯕꯛ ꯍꯥꯏꯇꯥꯔꯦ ꯑꯗꯨ ꯆꯠꯃꯤꯟꯅꯔꯨꯕꯅꯦ ꯑꯗꯣ ꯊꯦꯡꯉꯦ ꯍꯜꯂꯛꯄꯗ ꯅꯨꯃꯤꯠ ꯇꯥꯗꯣꯔꯦ ꯉꯁꯥꯏ ꯃꯤ ꯃꯤ ꯉꯥꯏꯅꯕ ꯍꯥꯏꯇꯥꯔꯦ
ꯎꯝ
ꯉꯥꯏꯅꯔꯒ ꯀꯨꯏꯅ ꯂꯩꯔꯀꯥꯟꯗ ꯎꯅꯔꯒ ꯀꯣꯟꯅ ꯍꯜꯂꯛꯑꯦ ꯊꯦꯡꯉꯦ ꯌꯨꯝ ꯌꯧꯔꯛꯄꯗ ꯃꯝꯗꯣꯔꯦ ꯑꯗꯣ ꯍꯜ ꯍꯜꯂꯛꯑꯒ ꯑꯃꯨꯛ ꯑ ꯏꯁꯥꯁꯦ ꯑꯃꯨꯛ ꯐ꯭ꯔꯦꯁꯑꯞ ꯇꯧꯔꯒ ꯍꯥꯏꯗꯤ ꯃꯥꯏ ꯃꯤꯠ ꯈꯣ
ꯑ
ꯆꯥꯝꯊꯣꯛꯄ ꯈꯣꯠꯄ ꯇꯧꯔꯒ ꯑꯃꯨꯛ ꯄꯣꯊꯥꯔꯦ ꯑꯩꯁꯦ ꯑꯗꯨꯒ ꯆꯥꯛ ꯂꯥꯝꯈꯠꯂꯦꯅ ꯅꯨꯡꯗꯥꯡ ꯋꯥꯏꯔꯝꯗ ꯆꯔꯥ ꯋꯥꯟꯖꯜꯂꯨꯔꯦꯕ
ꯑꯣ
ꯑꯗꯨꯗꯨꯒ ꯑꯩꯈꯣꯏ ꯃꯥꯅ ꯃꯨꯛ ꯃꯥꯅ ꯆꯥꯛꯇꯣ ꯆꯥꯛꯇꯣ ꯐꯖꯅ ꯂꯣꯏꯔꯛꯑꯀꯥꯟꯗ ꯆꯥꯕꯗꯣ ꯑꯩ ꯀꯣꯟꯅ ꯆꯥꯔꯒꯦ ꯍꯧꯖꯤꯛ ꯆꯥꯅꯤꯡꯗꯦꯅ
ꯑꯣ ꯍꯣꯏꯗ ꯑꯗꯨꯝ ꯍꯧꯖꯤꯛꯀꯥꯟ ꯑ ꯉꯟꯅꯁꯨ ꯀꯩꯅꯣ ꯇꯧꯔꯤꯗ ꯉꯟꯁꯨ ꯌꯥꯝ ꯉꯜꯂꯤꯗ ꯑꯗꯨꯒ ꯆꯥꯛ ꯎꯝ ꯆꯥꯔꯒ ꯌꯥꯝ ꯆꯥꯁꯤꯟꯗꯕꯤ ꯅꯨꯃꯤꯗꯥꯡꯁꯤꯗꯤ ꯆꯥꯛ ꯌꯥꯝ ꯆꯥꯗꯕꯅꯗꯤ ꯐꯕꯅꯦ
ꯑꯣ ꯑꯗꯨ ꯈꯪꯗꯦ ꯑꯩꯗꯤ ꯌꯥꯝ ꯂꯥꯝꯒꯜꯂꯤꯗ
ꯑꯗꯣ ꯏꯁꯥ ꯏꯁꯥꯒꯨꯝꯕ ꯆꯥꯎꯈꯠꯄ ꯈꯣꯠꯄꯗꯤ ꯇꯧꯗꯕ ꯅꯠꯇ꯭ꯔꯣ
ꯏꯁꯥꯖꯦ ꯍꯣꯏ ꯌꯥꯝ ꯆꯥꯎꯈꯠꯄ ꯈꯣꯠꯄ ꯀꯩꯁꯨꯗꯤ ꯂꯩꯇꯦꯗ
ꯍꯥꯏꯗꯤ ꯅꯣꯏꯕ ꯈꯣꯠꯄ ꯇꯧꯕ ꯅꯠꯇ ꯇꯧꯗꯕ ꯅꯠꯇ꯭ꯔꯣ
ꯍꯛꯆꯥꯡꯁꯤ ꯁꯨꯝ ꯄꯥꯁꯜꯂꯛꯑꯦꯅ ꯇꯧꯔꯤ
ꯐꯩꯌꯦ ꯑꯗꯨꯗꯤ ꯌꯥ ꯌꯥꯏ ꯃꯌꯥꯝ ꯆꯥꯁꯜꯂꯣ ꯌꯥꯝ ꯆꯥꯔꯒ ꯁꯨꯝ ꯄꯥꯁꯜꯂꯛꯄꯗꯨꯅꯦ ꯑꯩꯈꯣꯏꯅ ꯄꯥꯝꯃꯤꯁꯤꯅ ꯑꯩꯈꯣꯏꯗꯤ ꯁꯨꯝ ꯅꯣꯏ ꯈ ꯈꯇꯪ ꯈꯇꯪ ꯅꯣꯏꯈꯠꯀꯦ ꯇꯧꯔꯛꯑꯦꯕ ꯀꯣ ꯍꯛꯆꯥꯡ ꯅꯣꯏꯕꯁꯦ ꯍꯧꯖꯤꯛꯇꯤ ꯀꯥꯟꯅꯗꯦꯕ
ꯀꯥꯟꯅꯗꯦ ꯀꯥꯟꯅꯗꯦ ꯂꯠ ꯑꯧ
ꯑꯗꯨꯌꯥꯝ ꯐꯩꯌꯦ ꯅꯣꯏꯗꯤ ꯆꯥꯔꯒ ꯁꯨꯝ ꯀꯩꯅꯣ ꯇꯧꯔꯤꯗꯣ ꯀꯪꯁꯜꯂꯛꯏꯗꯣ
ꯎꯝ ꯀꯨꯏꯅ ꯊꯦꯡꯅꯔꯨꯗꯕ ꯏꯃꯥꯟꯅꯕ ꯑꯝꯖꯨ ꯎꯝ ꯀꯨꯏꯅ ꯊꯦꯡꯅꯔꯨꯗꯕ ꯏꯃꯥꯟꯅꯕ ꯑꯝꯖꯨ ꯉꯍꯥꯟ ꯊꯦꯡꯅꯩꯌꯦꯕ
ꯑꯥꯎ
ꯑꯣ ꯑꯗꯣ ꯃꯥꯅꯁꯨ ꯅꯁꯥ ꯌꯥꯝ ꯄꯥꯁꯜꯂꯦ ꯀꯩꯗꯧꯔꯒꯦ ꯅꯪꯕꯨ ꯒꯨꯂꯤ ꯆꯥꯔꯕꯒꯥꯏ ꯍꯪꯉꯛꯑꯦ
ꯑꯗꯨ ꯅꯤꯁꯥꯕꯨꯗꯤ ꯀꯩꯝ ꯆꯥꯗꯦꯗ
ꯍꯣꯏ
ꯅꯤꯁꯥꯒꯗꯤ ꯁꯤꯀꯤ ꯑꯝ ꯆꯥꯕꯤꯗꯦ ꯑꯗꯣ ꯍꯛꯆꯥꯡꯗ ꯁꯨꯝ ꯄꯥꯁꯤꯜꯂꯛꯄ ꯁꯨꯝ ꯄꯥꯁꯤꯜꯂꯛꯄ ꯀꯩꯒꯤꯅꯣ ꯈꯪꯗꯦ
ꯆꯥꯁꯤꯜꯂꯣ ꯑꯗꯨꯗꯤ ꯆꯥꯛ ꯑꯗꯨꯝ ꯀꯩꯅꯣꯒꯨꯝꯕ ꯎꯝ ꯑ ꯅꯣꯏꯈꯠ ꯄ ꯌꯥꯕ ꯑ ꯀꯩꯅꯣꯒꯨꯝꯕ ꯑꯣꯏꯜ ꯊꯥꯎꯒꯨꯝꯕ ꯍꯥꯏꯇꯥꯔꯦꯅꯦ ꯅꯣꯏꯈ ꯈꯤꯇꯪ ꯅꯣꯏꯕ ꯐꯦꯠꯀꯨꯝꯕ ꯌꯥꯎꯕ ꯆꯥꯒꯦ ꯍꯥꯏꯔꯒꯗꯤ ꯑꯗꯨꯃꯥꯏ ꯆꯁꯤꯜ ꯂꯐꯣꯏꯒꯨꯝꯕ ꯆꯥꯕꯁꯦ ꯅꯣꯏꯈꯠꯄꯅꯦ ꯑꯗꯨꯝ ꯈꯔ
ꯍꯣꯏ ꯍꯛꯆꯥꯡ ꯈꯔ ꯊꯥꯛ ꯊꯥꯛꯑꯣ ꯁꯤꯅꯦꯕ
ꯍꯛꯆꯥꯡ ꯈꯔ ꯊꯥꯛꯑꯣ ꯑꯗꯣ ꯍꯣꯏ ꯍꯛꯆꯥꯡ ꯈꯔ ꯊꯥꯛ ꯇꯥꯔꯦꯅ ꯅꯣꯏꯈꯠꯄ ꯄꯥꯝꯃꯒꯗꯤ ꯍꯥꯏꯗꯤ ꯆꯥꯎꯈꯠꯄ ꯄꯥꯝꯃꯒꯗꯤ ꯍꯥꯏꯕꯅꯤꯗ ꯑꯗꯣ ꯐꯩꯗ ꯌꯥꯝ ꯆꯥꯎꯈꯠꯂꯨꯅꯨꯗ ꯑꯗꯨꯅ ꯐꯕꯅꯤꯗ
ꯍꯣꯏꯗ ꯌꯥꯝ ꯆꯥꯎꯈꯠꯂꯒ
ꯍꯣꯏ ꯆꯥꯎꯈꯠꯂꯒ ꯑꯩꯈꯣꯏꯒꯤ ꯍꯟꯗꯔꯛꯄꯁꯦ ꯌꯥꯝ ꯋꯥꯏꯑꯦꯕ
ꯎꯝ
ꯑꯗꯨꯒ ꯑꯗꯨꯝ ꯄꯥꯔꯒ ꯂꯩꯕꯁꯤꯅ ꯊꯕꯛꯁꯨ ꯏꯁꯥꯁꯨ ꯌꯥꯡꯕ ꯑꯗꯒꯤ ꯀꯩꯅꯣꯁꯨ ꯇꯧꯗꯕ ꯑꯗꯨꯕꯨ ꯍꯛꯆꯥꯡ ꯁꯥꯖꯦꯟꯗꯤ ꯈꯔ ꯈꯔ ꯑꯗꯨꯝ ꯇꯧꯕꯅꯗꯤ ꯐꯩꯌꯦ ꯑꯌꯨꯛꯀꯨꯝꯕ ꯅꯨꯃꯤꯗꯥꯡ ꯋꯥꯏꯔꯝꯒꯨꯝꯕ ꯑꯣꯏꯔꯁꯨꯀꯣ ꯄꯨꯡꯑꯝ ꯄꯨꯡꯈꯥꯏ ꯑꯃ ꯀꯥꯏꯊꯣꯛꯑꯒ
ꯎꯝ ꯆꯨꯝꯃꯦ ꯆꯨꯝꯃꯦ ꯑꯗꯨꯅꯗꯤ ꯈ꯭ꯋꯥꯏ ꯕꯦꯁꯅꯦ
ꯍꯧꯖꯤꯛꯇꯤ ꯁꯥꯖ ꯍꯧꯖꯤꯛꯇꯤ ꯁꯥꯖꯦꯜꯖꯦ ꯌꯥꯝ ꯗꯔꯀꯥꯔ ꯑꯣꯏꯔꯦꯅꯦ
ꯍꯣꯏ ꯁꯥꯖꯦꯜꯁꯦ ꯑꯗꯨꯝ ꯍꯥꯏꯗꯤ ꯁꯥꯖꯦꯟ ꯍꯥꯏꯔꯒ ꯍꯦꯛꯇ ꯀꯩꯅꯣ ꯇꯧꯔꯨꯕꯗꯤ ꯅꯠꯇꯦꯕꯀꯣ
ꯍꯣꯏ
ꯍꯣꯏ ꯑꯗꯨꯗꯤ ꯀꯩꯅꯣ ꯑꯩ ꯊꯕꯛ ꯑꯝꯇ ꯁꯤ ꯂꯣꯏꯁꯤꯟꯈꯤꯒꯦ ꯑꯗꯣ ꯑꯩ ꯊꯝꯃꯒꯦꯀꯣ
ꯑꯣ ꯍꯣꯍꯣꯏ ꯌꯥꯏꯌꯥꯏ
ꯍꯣꯏ